ꯍꯜꯂꯣ
ꯎꯝ
ꯇꯔꯣꯛ
ꯇꯥꯏꯌꯦ ꯇꯥꯏꯌꯦ ꯕꯤꯟꯁꯇ ꯄꯥꯏꯔ ꯊꯝꯃꯦꯍꯦ
ꯎꯝ
ꯕꯤꯖꯤꯅꯦꯁ ꯄꯩꯔ ꯂꯩꯕ
ꯇꯥꯄꯔ ꯍꯣꯔꯦꯟ ꯍꯣꯔꯦꯟ ꯆꯥꯛ ꯠꯇꯣ ꯑꯦꯗꯅ
ꯍꯣꯔꯦꯟ ꯆꯥꯛ ꯇꯣꯏꯦꯗꯅ ꯑꯗꯨꯒ ꯅꯅꯥꯎꯕꯤꯒꯤ ꯍꯣꯁꯇꯦꯜ ꯆꯪꯉꯒ ꯄꯣꯠꯆꯩ ꯂꯩꯔꯦ ꯄꯣꯠꯆꯩ ꯂꯣꯏꯅ ꯂꯧꯊꯣꯛꯅꯤꯡꯉꯦ ꯍꯥꯏꯔ ꯂꯩꯔꯅꯦꯕ ꯍꯣꯁꯇꯦꯜꯒꯤ ꯄꯣꯠꯆꯩ ꯑꯗꯨꯗꯤ ꯍꯣꯁꯇꯦꯜꯒꯤ ꯄꯣꯠꯆꯩꯗꯣ ꯂꯧꯊꯣꯛꯑꯝ ꯃ ꯍꯣꯔꯦꯟ ꯅꯨꯡꯊꯤꯟꯗꯤ ꯃꯣꯏ ꯊꯕꯛ ꯂꯩ ꯍꯥꯏꯕ ꯐꯗꯔꯣꯏ ꯑꯗꯨꯗꯤ ꯑꯃꯨꯛ ꯒꯥꯔꯤ ꯄꯨꯗꯧ ꯃꯥꯜꯂꯦ ꯃꯣꯏꯅꯤꯒꯤꯗꯨ ꯁꯠꯁꯦ ꯒꯥꯔꯤ ꯑꯆꯧꯕꯗ ꯂꯧꯊꯣꯛꯑꯦꯗꯅ ꯑꯗꯨꯗꯤ ꯕꯖꯥꯔꯁꯨ ꯀꯨꯝꯃꯁꯦ ꯑꯗꯨꯒ ꯏ ꯔꯤꯖꯕ ꯂꯧꯕꯗꯨꯁꯨ ꯑꯩꯈꯣꯏꯅꯤ ꯉꯥꯛꯇꯪ ꯍꯥꯏꯊꯔꯨꯔꯁꯦ ꯕꯖꯥꯔꯗ ꯑꯗꯨꯀꯥꯟꯗ ꯅꯤꯡꯊꯥꯁꯨ ꯂꯧꯕ ꯔꯤꯖꯜꯁꯨ ꯂꯧꯕ ꯑꯗꯨꯒ ꯌꯨꯝꯔꯣꯝꯗꯁꯨ ꯀꯨꯝꯃꯒ ꯉꯥꯄ꯭ꯔꯨꯝꯗꯣ ꯂꯧꯔꯒ ꯏꯅꯦꯗꯣ ꯑꯟꯇꯤꯔꯨꯁꯤꯗꯣ ꯃꯉꯣꯟꯗ ꯋꯥꯔꯤ ꯁꯥꯟꯅꯅꯕ ꯂꯧꯔꯁꯦ ꯍꯥꯏꯔꯁꯨ ꯃꯉꯣꯟꯗ ꯑꯗ ꯋꯥꯔꯤ ꯑꯗꯨꯝ ꯁꯥꯟꯅꯔꯨꯔꯁꯦꯕ ꯑꯩꯈꯣꯏ ꯃꯤꯟ ꯆꯥꯡꯉꯗ ꯑꯁ ꯃꯟꯅꯗꯤ ꯈꯜꯂꯣꯍꯦ ꯃꯟꯅꯗꯤ ꯈ
ꯃꯜꯦ ꯊꯉ ꯂꯩꯍꯤ ꯎꯠꯇꯔꯦ ꯀꯅꯗ ꯃꯅꯤꯄꯨꯔ ꯖꯤꯂꯥ
ꯗꯨ ꯀꯃꯥꯏꯅ ꯏꯅꯦ ꯇꯂꯣ ꯄꯥꯛ ꯀꯣꯟꯅꯥꯟꯗꯔꯒ ꯂꯩꯔꯗꯣ ꯑꯃꯨꯛ ꯏꯟꯇꯔꯦꯁ ꯍꯨꯜꯂꯗꯤ ꯀꯃꯥꯏꯅ ꯇꯧꯒꯦꯕ ꯅꯪ ꯒꯥꯔꯤ ꯃꯅꯨꯡꯁꯦ ꯀꯥꯡ ꯄꯥꯏꯁꯜꯂ ꯂꯩꯅꯦ ꯇꯥꯃꯣ ꯀꯣꯝꯗꯒꯤ ꯆꯪꯕ꯭ꯔꯣ ꯃꯈꯥꯗ ꯑꯍꯣꯕ ꯂꯩꯕ꯭ꯔꯣ
ꯂꯩꯔꯕꯅꯤ ꯑꯩꯅꯦꯗ ꯐꯖꯅ ꯍ ꯁꯥꯔꯣ
ꯖꯨꯟ ꯍꯟꯗꯛ ꯍꯟꯗꯛ ꯍꯟꯗꯛ ꯖꯨꯟ ꯂꯣꯏꯔꯦꯅꯀꯣ
ꯁꯤ ꯎ ꯆꯝꯄꯥꯎ ꯑꯩꯈꯣꯏꯒꯤꯗꯣ
ꯀ꯭ꯂꯤꯌꯥꯔ ꯑꯣꯏꯔꯦꯅ ꯑꯗꯨꯗꯤ ꯖꯨꯂꯥꯏ
ꯑꯗꯣ ꯁꯤꯒꯤ ꯏꯟꯇꯔꯦꯁꯇꯣ ꯄꯤꯕ ꯉꯝꯅꯤ ꯌꯥ
ꯑꯝ
ꯄꯤꯆꯥꯥ ꯄꯥꯎꯒꯦ ꯇꯥꯔꯕ꯭ꯔꯣ ꯏꯆꯥ ꯄꯥꯎ ꯑꯩꯈꯣꯏꯒꯤ ꯃꯔꯨꯞꯇꯨ ꯅꯦꯛꯁ ꯃꯟ ꯂꯣꯏꯔꯅꯤꯅ
ꯎꯝ
ꯑꯗꯨ ꯅꯣꯏꯅꯣꯏꯒꯤ ꯑꯗꯨ ꯂꯧꯊꯣꯛꯑꯗꯤ ꯑꯗꯨ ꯁꯤꯡꯕꯤꯔꯗꯤ ꯑꯗꯨꯒꯤ ꯎꯝ ꯑꯗꯨ ꯑꯣꯏꯔꯗꯤ ꯃꯉꯥꯃꯨꯛ ꯊꯣꯛꯄꯗꯨꯗ ꯏꯁꯅꯦꯞꯃꯦꯟꯒꯤꯗꯨꯁꯨ ꯁꯤꯒꯤꯁꯨ ꯑꯗꯨꯝ ꯄꯤꯕ ꯇꯥꯕꯅꯤꯅ
ꯉꯥꯏꯈꯣꯀꯣ ꯑꯝꯇ ꯍꯣꯠꯈꯤꯒꯦ ꯍꯟꯗꯛ ꯊꯥꯒꯤꯗꯤ ꯇꯣꯂꯣꯞꯄꯣ ꯀꯔꯥꯏ ꯀꯔꯥꯏ ꯆꯠꯀꯦꯔꯥ ꯍꯥꯏꯕꯗꯣ ꯍꯥꯏꯔꯛꯑꯣꯅꯦ ꯇꯥꯏꯀꯤ ꯂꯤꯁꯤꯡ ꯑꯅꯤ ꯑꯃꯗꯤ ꯆꯠꯂꯅꯤꯅ ꯀꯝꯄꯜꯁꯔꯤ ꯀꯣ ꯃꯥꯏꯅꯥꯁ
ꯍꯟꯗꯛ ꯑꯩꯒꯤ ꯑꯥꯔꯗꯤ ꯐꯥꯎ ꯄꯤꯗ꯭ꯔꯤ
ꯏꯆꯄꯧ ꯍꯣꯏꯒꯤꯁꯨ ꯍꯟꯗꯛꯅ ꯄꯤꯗꯣꯏꯔꯣ ꯍꯟꯗꯛ ꯄꯤꯔꯣꯏ
ꯍꯟꯗꯛ ꯄꯤꯗꯔꯦ ꯅꯦꯛꯁ ꯃꯥꯟꯒꯤꯃꯨꯛ
ꯅꯠꯇꯦ ꯆꯥꯄꯥꯎꯍꯣꯏꯒꯤꯗꯣ ꯅꯪꯒꯤ ꯍꯟꯗꯛ ꯁꯦꯂꯔꯤ ꯐꯪꯕꯗ ꯄꯤꯅꯤꯡꯉꯔꯥ ꯄꯤꯔꯣꯏꯔꯥ ꯍꯥꯏꯕꯅꯤ
ꯄꯤꯒꯅꯤꯅꯦ ꯄꯤꯕꯗ
ꯂꯤꯁꯤꯡ ꯑꯅꯤ ꯀꯛꯊꯣꯛꯑꯅꯤ ꯑꯗꯨꯒ ꯀꯩꯀꯩꯅꯣ ꯀꯛꯇꯣꯏꯗꯣ ꯍꯥꯏꯔꯛꯑꯣꯅꯦ ꯀꯣꯛ ꯉꯥꯎꯔꯦꯗꯥ ꯂꯣꯟ ꯑꯇꯣꯞꯄ ꯂꯩꯇꯦꯅ
ꯏꯟꯁꯨꯔꯦꯟꯁ ꯇꯥ ꯁꯂꯦꯞꯃꯦꯟꯒꯤ ꯂꯤꯁꯤꯡ ꯑꯅꯤ ꯁꯤ ꯂꯩꯌꯦ ꯀ꯭ꯔꯤꯗꯤꯠ ꯕꯤꯒꯤ ꯂꯤꯁꯤꯡ ꯑꯍꯨꯝꯔꯥ ꯑꯗꯨ ꯂꯤꯁꯤꯡ ꯃꯉꯥ ꯂꯣꯟꯒꯤ ꯂꯩꯈ꯭ꯔꯦ
ꯏꯟꯁꯨꯔꯦꯟꯁꯀꯤ ꯃꯉꯥ ꯀꯣ
ꯏꯟꯁꯨꯔꯦꯟꯁ ꯀꯤ ꯃꯉꯥ ꯂꯣꯟꯒꯤ ꯃꯉꯥ
ꯀꯔꯝꯕ ꯂꯣꯟ ꯃꯉꯥꯁꯤꯅ ꯑꯃꯨꯛ
ꯀ꯭ꯔꯤꯗꯤꯠ ꯕꯤꯒꯤ ꯑꯍꯨꯝ ꯂꯩꯌꯦꯅ
ꯎꯝ
ꯑꯗꯨꯒ ꯅꯍꯥꯟ ꯏꯁꯇꯦꯞꯃꯤꯟꯒꯤ ꯂꯤꯁꯤꯡ ꯇꯔꯥ ꯂꯧꯊꯣꯛꯄꯗꯨ ꯀꯎꯔꯕꯣ
ꯑꯗꯨ ꯑꯗꯨꯒ ꯀꯌꯥ
ꯑꯗꯨ ꯑꯅꯤꯗꯨ ꯄꯨꯟꯁꯤꯜꯂꯗꯤ ꯂꯤꯁꯤꯡ ꯃꯉꯥ ꯑꯣꯏꯔꯦꯅ ꯂꯣꯟꯒꯤ ꯄꯨꯂꯞ
ꯑꯗꯨꯗꯣ ꯋꯤꯆꯥꯄꯥꯎ ꯍꯣꯏ ꯃꯔꯨꯞ ꯅꯪꯅꯕ ꯂꯧꯊꯣꯛꯄꯅꯤꯀꯣ
ꯑꯝ ꯑꯗꯨꯒ ꯁꯤ ꯃꯔꯨꯞ ꯃꯌꯥꯝ ꯍꯥꯏꯔ ꯗꯤꯌꯨ ꯆꯠꯇꯣꯏꯅꯤ ꯑꯗꯨꯒꯤ ꯁꯤꯡꯕ ꯃꯇꯦꯡ ꯄꯥꯡꯉꯉꯦ ꯍꯧꯖꯤꯛ ꯑꯣꯐꯤꯁꯀꯤꯁꯨ ꯑꯦꯛꯁꯦꯁ ꯂꯤꯁꯤꯡ ꯃꯔꯤ ꯃꯉꯥ ꯂꯩꯔꯝꯒꯅꯤ ꯑꯦꯛꯁꯦꯁ ꯈꯛꯇꯪꯗ ꯑꯥꯔ ꯗꯤꯁꯨ ꯄꯤ
ꯃꯤꯇ꯭ꯔꯦꯁ ꯂꯤꯁꯤꯡ ꯑꯃꯤꯔꯥꯒꯤ ꯂꯤꯁꯤꯡ ꯑꯃ ꯃꯤꯇ꯭ꯔꯦꯁꯒꯤ ꯂꯤꯁꯤꯡ ꯑꯃ ꯂꯤꯁꯤꯡ ꯑꯃ ꯆꯥꯝꯃꯉꯥ ꯑꯗꯨꯒ ꯀꯔꯤ
ꯈꯪꯗꯩ ꯍꯣꯔꯦꯟ ꯏꯔꯣꯈꯣꯁ
ꯃꯉꯥꯒ ꯆꯍꯨꯝ ꯂꯦꯝꯃꯤꯅ
ꯇꯦꯟꯁ ꯑꯃ ꯋꯥꯡꯈꯠ ꯈꯅꯤꯁꯤ ꯋꯥꯔꯤ ꯈꯂꯛꯅ
ꯎꯝ
ꯑꯣ ꯍꯣꯕ ꯃꯥꯁꯤꯦ
ꯍ
ꯅ ꯊꯥꯏꯕꯩ ꯌꯥꯗꯕ ꯄꯣꯠꯅꯤꯅꯦ ꯑꯗꯨ ꯑꯣꯏꯔꯁꯨ ꯎꯄꯥꯏ ꯂꯩꯇꯦꯅꯦ ꯈꯟꯅꯕ ꯇꯥꯕꯅꯤꯅꯦ
ꯍ ꯊꯥꯡꯗ
ꯇꯥꯏ ꯀꯦ ꯑꯃ ꯂꯩꯔꯦ ꯅꯪꯒꯤ ꯏꯟꯁꯨꯔꯔꯦꯟꯁ ꯑꯥꯔꯗꯤꯒꯤꯒ ꯄꯦꯂꯥꯒꯤꯗꯣ ꯂꯤꯁꯤꯡ ꯃꯉꯥ ꯂꯩꯔꯦ ꯂꯣꯟ ꯑꯅꯤꯒꯤ ꯂꯤꯁꯤꯡ ꯃꯉꯥ ꯑꯃ ꯂꯩꯔꯦ ꯂꯣꯏꯔꯦꯀꯣ ꯑꯦ ꯃꯔꯨꯞ ꯗꯥꯏꯂꯣꯛ ꯅꯨꯄꯤꯒꯤ ꯃꯔꯨꯞ ꯂꯤꯁꯤꯡ ꯃꯉꯥꯒ ꯆꯥꯝꯃꯉꯥꯗ ꯋꯥꯠꯂꯤꯉꯦ ꯃꯃꯥꯏꯅ ꯆꯅꯤ ꯆꯠꯂꯦ ꯑꯗꯨꯐꯥꯎꯋꯤ ꯆꯠꯄꯥꯎꯍꯣꯏꯒꯤ ꯀꯥꯡ ꯇꯧꯗ꯭ꯔꯦ
ꯉꯔꯤꯅꯦ ꯑꯌꯥꯝꯕꯗ ꯐꯣꯟ ꯇꯧ
ꯅꯦ ꯏꯦ ꯅ ꯇꯦꯟꯋꯥꯏꯗ ꯑꯃꯨꯛ ꯇꯧꯁꯦ ꯍꯟꯗꯛ ꯊꯥ ꯂꯣꯏꯔꯅꯤꯅ ꯗꯦꯠ ꯅꯥꯏꯟ ꯇꯦꯟꯗ ꯑꯃꯨꯛ ꯇꯧꯁꯦ ꯔꯨꯟꯗꯨꯁꯨ ꯅꯪꯁꯨ ꯇꯧꯁꯜꯂꯨꯅꯦ ꯍꯥꯏꯐꯦꯠ ꯑꯩꯣꯏꯗꯥꯏꯗꯤ ꯇꯣꯂꯣꯞ ꯃꯇꯝꯗꯣ ꯈꯪꯅ ꯇꯧꯁꯦꯕ ꯃꯥꯏꯅꯁ ꯐꯥꯏꯚ ꯊꯥꯎꯖꯟ ꯐꯥꯏꯚ ꯍꯟꯗ꯭ꯔꯦꯠ ꯂꯤꯁꯤꯡ ꯃꯉꯥꯗꯤ ꯎ ꯆꯜꯂꯦ ꯂꯤꯁꯤꯡ ꯃꯉꯥꯒꯤ ꯇꯋꯦꯟꯇꯤꯗ ꯂꯧꯔ ꯁꯤꯡꯕ ꯁꯤꯡꯈ꯭ꯔꯗꯤ ꯃꯥꯒꯤ ꯂꯤꯁꯤꯡ ꯀꯨꯟꯒꯤ ꯂꯤꯁꯤꯡ ꯑꯃꯃꯨꯛ ꯂꯥꯛꯇꯣꯏꯕ ꯇꯥꯃ ꯑꯗꯨꯁꯨ ꯀꯣꯅꯥꯔꯦ ꯊ ꯆꯂꯗ ꯗꯥꯏꯂꯣꯡ ꯅꯨꯄꯤꯒꯤꯗꯨ ꯗꯤꯁꯦꯝꯕꯔꯗꯔꯣ ꯂꯣꯏꯕ ꯗꯣ
ꯎꯝ
ꯑꯗꯨꯗꯤ ꯑꯁꯤ ꯂꯤꯁꯤꯡ ꯑꯃ ꯑꯃꯒ ꯃꯔꯨꯝ ꯆꯥꯃꯁꯨ ꯃꯌꯥꯝꯁꯦ ꯍꯥꯟꯅ ꯃꯨꯛꯊꯠꯄꯅ ꯐꯔꯦꯗ ꯑꯟꯇꯤꯗꯒꯤ ꯂꯧꯊꯣꯛꯑꯁꯤ ꯎ ꯈꯣꯡꯉꯥꯎꯔꯦ ꯏꯅꯦꯛꯇꯣ ꯑꯥꯒꯁꯇꯔ ꯁꯦꯞꯇꯦꯝꯕꯔꯗꯔ ꯂꯣꯏꯕꯅꯦ ꯑꯗꯨꯒꯤꯗꯣ ꯍꯥꯟꯅ ꯄꯤꯊꯣꯛꯄ꯭ꯔꯥ ꯃꯤꯦꯇ꯭ꯔꯦꯁꯀ ꯑꯜꯃꯤꯔꯥꯒꯤꯗꯤ ꯋꯥꯠꯂꯤꯕꯖꯥꯠꯂꯣ ꯑꯩꯈꯣꯏꯅꯤ ꯀꯌꯥꯗꯤ ꯍꯨꯟꯈ꯭ꯔꯕꯖꯥꯠꯅꯣ ꯐꯨꯞꯁꯤꯁꯨ ꯋꯥꯏꯗꯀꯣ ꯇꯥꯃꯣ ꯍꯥꯟꯅ ꯂꯧꯊꯣꯛꯑꯒ ꯑꯃꯨꯛ ꯍꯨꯟꯕꯗꯣ ꯃꯊꯪꯗꯗꯤ ꯇꯧꯔꯒꯨꯝꯁꯤꯗꯀꯣ
ꯇꯧꯔꯤꯉꯩꯗꯗꯤ ꯁꯤꯒꯤ ꯋꯥ ꯉꯥꯛꯇꯅꯤ ꯂꯣꯏꯅ ꯂꯣꯏꯈ ꯑꯗ ꯑꯃ
ꯑꯗꯨꯅꯦꯁꯦ ꯍꯥꯏꯕꯗꯤ ꯃꯐꯝ ꯑꯇꯣꯞꯄꯗ ꯂꯧꯊꯣꯛꯑꯒ ꯑꯁꯤꯒꯤ ꯁꯤꯌꯣꯔ ꯊꯕꯛꯀꯨꯝꯕ ꯂꯩꯇ꯭ꯔꯗꯤ ꯇꯧꯔꯔꯣꯏꯁꯦꯕ ꯋꯥꯔꯦꯕ ꯂꯣꯏꯔꯀꯥꯟꯗ ꯋꯥꯏꯑꯕ
ꯑꯣꯔ ꯕꯅꯤ ꯎꯔꯕꯅꯤ
ꯃꯔꯔꯨ ꯍꯅꯨꯃꯥꯟꯗꯅ ꯂꯩꯃꯗ꯭ꯔꯦ ꯑꯗ ꯏꯩ ꯃꯔꯨꯞ ꯂꯤꯁꯤꯡꯥꯥꯊꯥꯔꯥꯊꯥꯔꯤ ꯂꯤꯁꯤꯡ ꯃꯔꯨꯛꯇ ꯂꯤꯁꯤꯡ ꯇꯔꯥꯍꯨꯝꯗꯣꯏꯒꯨꯝꯕ ꯆꯠꯈ꯭ꯔꯦꯕ ꯑꯗꯨꯒꯤꯅꯦꯕ ꯅꯪꯒꯤ ꯑꯦꯛꯖꯥꯝꯒꯤꯗꯣ ꯈꯔ ꯇꯨꯅ ꯇꯧꯔꯕ ꯁꯦꯟꯗꯣ ꯀꯌꯥꯒꯨꯝꯕ ꯅꯤꯒꯦꯔꯥꯗꯁꯨ ꯁꯠ ꯁꯠ ꯍꯥꯏꯕꯤꯦ ꯂꯥꯏꯗꯤ ꯈꯔꯨꯝꯃꯨꯀꯧ ꯑꯣꯏꯅꯤꯡꯉꯥꯏ ꯑꯗꯨ ꯑꯣꯏꯗ꯭ꯔꯗꯤ ꯄ꯭ꯂꯥꯟ ꯐꯦ ꯅ ꯃꯦꯗꯥꯝꯗ
ꯑꯣꯏꯗ꯭ꯔꯗꯤꯩ ꯊꯕꯛ ꯁꯨꯕ ꯍꯧ ꯇꯥꯕꯅꯤꯅ ꯄ꯭ꯔꯥꯏꯚꯦꯠꯇ
ꯑꯦꯛꯖꯥꯝꯒꯤꯗ ꯑꯣꯏꯣꯏꯔꯗꯤ ꯇꯠꯂꯗ
ꯏꯂꯣꯡꯗ ꯂꯩꯕ ꯌꯥꯔꯣꯏ ꯁꯤꯗ ꯀꯨꯝꯃꯒ ꯊꯕꯛꯕꯦ ꯃꯇꯧꯗꯗꯤ ꯃꯍꯨꯠꯀꯤ ꯃꯤ ꯑꯃꯗ ꯂꯤꯁꯤꯡ ꯑꯍꯨꯝ ꯃꯔꯤꯒ ꯄꯤꯔꯝꯃ
ꯁꯤꯗ ꯃꯥꯜ ꯁꯦꯟꯇ꯭ꯔꯦꯜ ꯁ꯭ꯀꯨꯜ ꯃꯅꯥꯛꯇ ꯑꯃ ꯁꯤꯚ ꯑꯩꯒꯤ ꯑꯉꯥꯡꯁꯤꯡꯒꯤ ꯂꯩ ꯍꯥꯏꯕꯗꯣ ꯑꯗꯨꯗ ꯇꯧꯔꯒ ꯑꯉꯥꯡꯁꯨ ꯊꯥꯕ ꯑꯩꯁꯨ ꯊꯕꯛ ꯇꯣꯉꯥꯟ ꯆꯠꯄ ꯑꯗꯨꯃꯥꯏ ꯇꯥꯕꯅ ꯐꯚꯔꯦꯗ ꯪ ꯆ ꯅꯪ ꯊ ꯇ ꯑꯣꯏꯗ꯭ꯔꯗꯤ ꯍꯥꯏꯕ ꯋꯥꯅꯤꯀꯣ ꯍꯥꯟꯅ ꯄ꯭ꯂꯥꯟꯁꯦ ꯁ ꯃꯥꯏ ꯁꯨꯃꯥꯏꯅ ꯇꯧꯅꯤꯉ ꯍꯥꯟꯅ ꯍꯥꯟꯅꯁꯦ ꯃꯇꯝ